ꯇꯥꯕ꯭ꯔꯣ
ꯇꯥꯏꯌꯦ ꯇꯥꯏꯌꯦ ꯅꯦꯠꯋꯛ ꯅꯨꯡꯉꯥꯏꯇꯕ꯭ꯔꯥ ꯈꯪꯗꯦꯅꯦ
ꯆꯞ ꯆꯞꯄꯒꯨꯝ ꯇꯧꯋꯦ
ꯆꯞꯄꯦ ꯐꯖꯅ ꯇꯥꯕ꯭ꯔꯣ
ꯖꯅ ꯇꯥꯏꯌꯦ ꯑꯗꯣ ꯀꯩꯅꯣ ꯃꯈꯣꯟ ꯇꯥꯏꯌꯦ
ꯍꯧꯖꯤꯛꯗꯤ
ꯇꯥꯏ ꯇꯥꯔꯦ ꯇꯥꯔꯦ ꯎꯝ ꯇꯥꯏ
ꯎꯝ
ꯅꯦꯠꯋꯥꯛ ꯅꯦꯠꯋꯥꯛꯅ ꯑꯣꯏꯔꯝꯅꯤꯌꯦ
ꯑꯩꯒꯤ ꯅꯦꯠꯋꯥꯛꯛꯁꯦ ꯌꯥꯗꯦꯏꯅꯤ
ꯅꯣꯡ ꯆꯨꯕꯒꯤꯔ
ꯍꯥꯥ
ꯅꯣꯡ ꯅꯣꯡ ꯆꯨꯕꯒꯤ ꯑꯣꯏꯔꯝꯅꯤꯕ ꯎ
ꯅꯣꯡ ꯆꯨꯗꯦ ꯉꯁꯤꯗꯤ
ꯑꯣ
ꯏꯍꯥꯡ ꯍꯥꯡꯉ ꯂꯩ ꯌꯥꯝ ꯉꯥꯜꯂꯦ ꯉꯁꯤꯗꯤ
ꯑꯩ ꯅꯇ꯭ꯔꯤꯗꯨꯗꯤ ꯀꯃꯥꯏ ꯇꯧꯔꯦ
ꯍꯥꯥ
ꯅꯇ꯭ꯔꯤꯟꯗꯨꯗꯤ ꯀꯃꯥꯏꯅ ꯇꯧꯔꯦ
ꯂꯩꯇꯦꯅꯦ ꯄꯣꯠ ꯂꯩꯇꯔꯦꯅꯦ ꯐꯥꯎꯟꯗꯦꯁꯟꯒꯤ ꯅꯨꯡ ꯐꯥꯎꯟꯗꯦꯁꯟꯒꯤ ꯅꯨꯡ ꯂꯩꯇ꯭ꯔꯦꯅꯦꯍꯦ
ꯎꯗꯅ ꯍ ꯀꯔꯤ
ꯅꯪ ꯅꯪꯁꯨ ꯌꯥꯝ ꯂꯥꯏꯔꯦ ꯏꯊꯟꯗꯁꯨ ꯏꯊꯟ ꯏꯅꯣꯒ꯭ꯔꯦꯁꯟ ꯇꯧꯕꯤꯅꯕ ꯃꯤ ꯂꯩꯇꯕꯒꯤ ꯑꯗꯨ ꯇꯣꯏꯂꯦꯠꯇꯨ ꯂꯣꯏꯔꯒ ꯐꯪꯗꯦꯁꯟ ꯇꯧꯒꯦ ꯇꯧꯕ ꯅꯨꯡ ꯅꯨꯡ ꯂꯩꯇ꯭ꯔꯕ ꯆꯦꯛꯁꯨ ꯂꯩꯇ꯭ꯔꯦ
ꯑꯣ
ꯄꯩꯁꯥ ꯈꯨꯠꯆꯤꯟꯁꯤꯒ ꯒ꯭ꯌꯥꯟ ꯇꯥꯗ꯭ꯔꯦ
ꯑꯥ ꯅꯨꯡꯗꯨ ꯒꯥꯔꯤ ꯇꯔꯤꯛ ꯀꯌꯥꯗ ꯆꯪꯒꯗꯕꯅꯣ
ꯇꯔꯤꯞ ꯑꯃ ꯑꯣꯏꯔꯗꯤ ꯌꯥꯔꯦꯗ ꯁꯣꯔꯣꯛ ꯃꯇꯥꯏ ꯃꯇꯥꯏꯒꯤ ꯈꯨꯜꯂꯒ ꯇꯧꯁꯤꯔꯥ ꯈꯟꯕꯅꯦꯕ ꯇ꯭ꯔꯤꯠꯇ ꯑꯍꯨꯝ ꯍꯥꯏ
ꯂꯤꯁꯤꯡ
ꯂꯤꯁꯤꯡ ꯑꯍꯨꯝ
ꯑꯣ ꯌꯥꯏꯅꯦ
ꯑꯗꯨ ꯀꯣꯝꯗꯤ ꯂꯣꯏꯔꯦ
ꯀꯣꯝꯗꯤ ꯀꯩꯅꯣꯝ ꯃꯈꯥꯒꯤ ꯐꯥꯎꯟꯗꯦꯁꯟꯗꯨꯗꯤ ꯇꯧꯗ꯭ꯔꯤꯕ꯭ꯔꯣ
ꯀꯣꯝꯗꯤ ꯃꯈꯨꯝꯗꯣ ꯍꯩꯗ꯭ꯔꯤꯗ ꯃꯈꯨꯝꯗꯣ ꯍꯩꯅꯕ ꯌꯣꯠ ꯍꯥꯟꯅ ꯀꯛꯀꯗꯕꯅꯦꯕ ꯄꯤꯂꯔꯒꯤ꯫ ꯑꯗꯨ ꯄꯤꯂꯔꯒꯤ ꯀꯛꯇ꯭ꯔꯤꯉꯩꯗ ꯍꯥ
ꯌꯣꯠꯇꯤ ꯂꯩꯔꯤꯕꯔꯥ꯫
ꯌꯣꯠꯇꯤ ꯂꯩꯔꯦ ꯑꯗꯣ꯫
ꯄꯤꯂꯔꯒꯤ ꯍꯥꯟꯅ ꯀꯛꯇ꯭ꯔꯗꯤ ꯌꯥꯔꯣꯏꯗꯕ꯫
ꯃꯈꯥꯒꯤ ꯀꯣꯝꯗꯣ ꯑꯥ꯫ ꯃꯈꯥꯒꯤ ꯀꯣꯝꯗꯣ꯫ ꯑꯗꯨ ꯂꯣꯏꯁꯤꯜꯂꯒ ꯑ ꯃꯈꯣꯡꯗꯣ ꯁꯦꯝꯕ꯫ ꯁꯦꯝꯒꯗꯕ ꯅꯠꯇꯔꯣ꯫
ꯃꯈꯨꯝꯗꯣ ꯑꯁꯤ ꯑ ꯀꯩꯅꯣ꯫ ꯑꯗꯨꯝ ꯍꯩꯕ ꯌꯥꯔꯦ ꯍꯧꯖꯤꯛ ꯃꯈꯥꯒꯤꯗꯨ ꯂꯣꯏꯔꯦ꯫ ꯐꯤꯠ ꯃꯉꯥ ꯃꯉꯥꯗꯤ ꯁꯨꯗꯦꯗ ꯂꯨꯕꯗꯣ꯫
ꯐꯤꯠ ꯃꯉꯥ꯫ ꯇꯤꯁꯨꯅꯤꯡꯕꯅꯦꯕ꯫ ꯁꯨꯗ꯭ꯔꯦ ꯑꯃꯨꯛ ꯇꯧꯁꯤꯔꯥ ꯈꯪꯗꯔꯦ ꯐꯤꯠ ꯑ ꯐꯤꯠ꯫ ꯍꯥ꯫
ꯀꯥ ꯑꯅꯤꯔꯣ ꯑꯃꯈꯛꯇꯔꯣ꯫
ꯑꯃꯈꯛꯇ ꯇꯧꯔꯒꯦꯗ ꯑꯅꯤꯒꯤ ꯄꯣꯠ ꯀꯥ ꯑꯅꯤ ꯇꯧꯅꯕ ꯄꯣꯠ ꯈꯔ ꯀꯩꯅꯣ ꯇꯧꯒꯗꯧꯕ ꯃꯥꯟꯕ꯫ ꯁꯤꯃꯦꯟꯗꯨꯁꯨ ꯅꯨꯡ ꯂꯣꯏ ꯑꯣꯜꯂꯝꯒꯅꯤꯗ꯫ ꯈꯪꯗ꯭ꯔꯦꯅꯦꯍꯦ ꯃꯤꯁꯇ꯭ꯔꯤꯁꯨ ꯂꯥꯛꯇꯦ꯫
ꯎꯝ ꯫ ꯍꯧꯖꯤꯛꯇꯤ ꯅꯣꯡꯒꯤ ꯐꯪꯅꯤꯅꯦ ꯊꯕꯛꯁꯨ ꯀꯌꯥ ꯁꯨꯕꯥꯌꯗꯔꯤꯗ꯫
ꯆꯤꯞ꯫ ꯆꯤꯞꯁꯨ ꯆꯤꯞꯁꯁꯨ ꯂꯩꯇꯕ꯫
ꯅꯧ ꯅꯧ ꯂꯩꯔꯗꯤ ꯆꯤꯞ ꯍꯥꯞꯇ꯭ꯔꯁꯨ ꯌꯥꯗ꯭ꯔꯕꯗꯣ ꯌꯥꯗ꯭ꯔꯣ
ꯆꯤꯞꯁ꯫ ꯆꯤꯞꯁꯇꯨꯗꯤ ꯃꯈꯨꯝ ꯃꯈꯨꯝ ꯍꯩꯅꯕ ꯄꯤꯂꯔ ꯍꯩꯅꯕꯅꯤꯗꯅ ꯆꯤꯞꯁꯇꯤ꯫ ꯐꯥꯎꯟꯗꯦꯁꯟꯒꯤꯗꯨ꯫ ꯅꯨꯡ ꯈꯔ ꯑꯆꯧꯕ ꯂꯧꯒꯗꯧꯕ꯫ ꯇꯥꯕ꯭ꯔꯣ꯫
ꯇꯥꯏꯌꯦ ꯇꯥꯏꯌꯦ ꯒꯥꯔꯤ ꯑꯃ ꯒꯨꯝꯕꯥ꯫ ꯂꯧꯔꯣꯗ ꯅꯨꯡ꯫
ꯉꯁꯤ ꯃꯊꯥꯛꯇ ꯁꯨꯔꯤꯕ ꯃꯤꯁꯇ꯭ꯔꯤꯁꯤꯡꯗꯨ꯫ ꯁꯨꯕꯤꯒꯦꯗꯤ ꯍꯥꯏꯕꯅꯤ ꯄꯩꯁꯥ ꯂꯩꯇꯕ ꯑꯩꯈꯣꯏꯅ꯫ ꯈ꯭ꯔꯍꯣꯡꯅ ꯁꯥꯍꯟꯕ ꯌꯥꯕꯅꯦ ꯥꯆꯦꯛꯇꯨꯁꯨ ꯈꯔ ꯋꯥꯠꯀꯗꯧꯕ꯫
ꯑꯩ ꯊꯕꯛꯁꯤ ꯃꯤ ꯀꯗꯥꯏ ꯀꯗꯥꯏꯗ ꯃꯤꯁꯇ꯭ꯔꯤ ꯃꯤꯁꯇ꯭ꯔꯤ ꯀꯗꯥꯏꯗ ꯂꯩꯒꯦ ꯀꯔꯤ ꯊꯕꯛ ꯁꯨꯔꯤꯒꯦ ꯃꯊꯛ ꯍꯥꯏꯁꯦ꯫
ꯅꯣꯏ ꯅꯃꯥꯟꯅꯕ ꯍꯣꯏꯒꯤ꯫ ꯌꯨꯝ ꯑꯆꯧꯕ ꯁꯥꯔꯤꯅꯤꯗ ꯅꯕꯥꯟꯅ ꯅꯃꯥꯟꯅꯕ ꯕꯣꯁꯇꯨ
ꯌꯨꯝꯗ ꯑꯗꯨꯝ ꯂꯩꯔꯕ꯭ꯔꯣ ꯃꯥꯗꯤ ꯕꯥꯏ
ꯑꯁ ꯍꯟꯗꯛꯇꯤ ꯌꯨꯠꯀꯤ ꯊꯕꯛ ꯂꯩꯕꯒꯤ ꯀꯨꯝꯗ꯭ꯔꯦꯅꯦ ꯉꯁꯤꯁꯨ ꯑꯃꯨꯛ ꯆꯠꯂꯒ ꯑꯩ ꯉꯁꯥꯏ ꯀꯥꯔꯛꯄꯅꯦꯕ ꯋꯥꯁꯤꯞꯒꯤ ꯋꯥꯔꯤ ꯁꯥꯒꯦ ꯍꯥꯏꯅ ꯑꯗꯨꯗ ꯑꯁ ꯕ꯭ꯔꯦꯠ ꯐꯤꯁꯇ ꯂꯩꯔꯤꯝ ꯃꯃꯥꯢ ꯏꯉꯥꯡ ꯉꯥꯡꯉ ꯂꯩꯔꯦ
ꯃꯄꯥ ꯂꯧꯕꯒꯤ ꯗꯞꯇꯤ ꯊꯕꯛ ꯃꯐꯝꯗ ꯐꯖꯩ ꯍꯥꯏꯅꯤ
ꯃꯤ ꯀ꯭ꯌꯥꯃꯨꯛ ꯁꯨꯔꯤꯒꯦ ꯃꯣꯏꯒꯤ ꯊꯕꯥꯛꯇꯤ ꯇꯥꯗ꯭ꯔꯣ ꯇꯥꯕ꯭ꯔꯣ